ꯍꯥꯎ
ꯑꯁ ꯀꯅꯥꯥꯒꯤ ꯃꯈꯣꯟꯅꯣꯅꯦ ꯁꯤꯕꯣ
ꯀꯅꯥ ꯃꯥꯟꯒꯦ
ꯌꯥꯝ ꯀꯨꯏꯔꯕ ꯃꯇꯨꯡꯁꯤꯗ
ꯀꯅꯥ ꯃꯥꯟꯒꯦ ꯒꯦꯁ ꯇꯧꯔꯣ ꯉꯗꯥ ꯀꯅꯥ ꯃꯥꯟꯒꯦ ꯒꯗ ꯑꯩ ꯈꯪꯉꯤꯕꯣ
ꯈꯒꯤꯦ
ꯏꯝꯐꯥꯜꯅꯤ ꯊꯥꯏꯅ ꯍꯣꯁꯇꯦꯜꯗ ꯑꯩꯁꯦ ꯑꯁꯪꯕꯤꯔ ꯈꯪꯅꯕꯗ ꯅꯪꯅ ꯑꯁꯪꯕ ꯌꯥꯝ ꯄꯥꯝꯕꯒꯤ ꯃꯣꯔ ꯃꯦꯠꯄꯗ ꯀꯣꯠꯄ ꯆꯥꯕ ꯌꯥꯝ ꯄꯥꯝꯃꯒ ꯑꯁꯪꯕꯤ ꯍꯧꯕꯗꯣ ꯅꯪꯅ ꯅꯤꯡꯁꯤꯡꯉꯤꯕ
ꯏꯜꯁꯤꯛ ꯍꯦꯒꯗꯔꯒꯦ
ꯑꯣ ꯑꯗꯨꯒꯤ ꯑꯁꯪꯕꯤꯗꯨꯗꯤ
ꯍꯝꯝ
ꯍ ꯌꯥꯝ ꯅꯨꯡꯉꯥꯏꯔꯦ
ꯀꯩ ꯀꯩ ꯍꯣꯠꯅꯔꯤꯒꯦ
ꯎꯝ ꯁꯨꯃꯥꯏꯅ ꯇꯧꯔꯦꯗ ꯇꯨꯋꯜꯐ ꯂꯣꯏꯔꯒ ꯑꯩꯁꯦ ꯅꯔꯁꯀꯤ ꯇꯝꯕꯩ ꯇꯧꯔꯤ
ꯀꯔꯤꯗ꯭ꯔ ꯇ ꯍꯥꯎꯗ꯭ꯔꯦ
ꯅꯔꯁ ꯇꯝꯕꯒꯤ ꯂꯩꯔꯤꯕ ꯅꯪꯗꯤ ꯀꯃꯥꯏꯅ ꯇꯧꯔꯤꯒꯦ
ꯑꯁ ꯑꯩꯗꯤ ꯀꯩ ꯆꯦꯅꯦꯦꯜꯗꯣ ꯑꯗꯨꯝ ꯆꯠꯂꯦ ꯀꯣꯂꯦꯖ ꯑꯣꯏꯅ ꯀꯥꯔꯦ
ꯐꯩꯅꯦ
ꯑꯪꯗꯦꯖꯝꯁꯤꯅ ꯐꯔꯤꯕ꯭ꯔ ꯃꯥꯏ ꯅꯔꯁ ꯅꯔꯁ ꯇ꯭ꯔꯦꯅꯤꯡꯡ ꯂꯅ ꯍꯧꯕꯁꯤꯅ ꯐꯔꯤꯕ꯭ꯔꯥ ꯇꯝꯁꯤ ꯇꯝꯁꯤꯜꯂꯦ
ꯁꯕꯖꯦꯛꯇꯤ ꯀꯩ ꯂꯧꯒꯦ
ꯍꯧꯞꯖꯦꯛꯁꯦ ꯀꯩꯅꯣ ꯑꯣꯏꯅ ꯂꯧꯋꯦ ꯏꯪꯂꯤꯁ ꯑꯣꯏꯅ ꯂꯧꯋꯦ
ꯁꯅꯀ
ꯑꯗꯨꯗ꯭ꯔꯦ ꯁꯍꯤꯇꯤꯌꯥ ꯁꯍꯤꯇꯤꯌꯥꯁꯦ ꯈꯔ ꯈꯔ ꯇꯧꯔꯒꯦ ꯈꯜꯂꯣ
ꯅꯪ ꯊꯥꯏꯅ ꯏꯪꯂꯤꯁ ꯑꯃ ꯂꯝꯕꯗꯣ ꯅꯤꯡꯖꯒꯦ
ꯗ ꯃꯖꯤꯒꯤ ꯄꯔꯤꯕꯨꯣꯏ ꯇꯥꯏꯁꯄꯤꯤ
ꯑ ꯅꯨꯄꯥꯅ ꯈꯟ ꯍꯧꯔꯛꯄꯗ ꯅꯪꯅ ꯏꯪꯂꯤꯁꯇ ꯑꯉꯥꯡ ꯂꯩꯔꯝꯕꯗꯣ
ꯈꯨ ꯆꯠꯄꯗ ꯑꯣꯏꯠꯇ
ꯗꯕꯕꯗꯤ
ꯎ
ꯑꯗꯨ ꯍꯥꯏꯔꯒ ꯊꯥꯏꯅ ꯑꯩꯈꯣꯏ ꯁ꯭ꯀꯨꯜ ꯇꯝꯃꯤꯟꯅꯔꯛꯄ ꯃꯀꯣꯛ ꯈꯔ ꯐꯥꯕꯗꯣ ꯅꯤꯡꯁꯤꯡꯕ꯭ꯔꯥ ꯅꯪꯉꯣꯟꯗ ꯑꯩꯈꯣꯏ ꯇꯥꯟ ꯇꯥꯟꯅꯔꯤꯕꯗꯣ
ꯎꯝ
ꯑꯗꯨ ꯉꯍꯥꯟ ꯅꯣꯡꯒ ꯊꯦꯡꯅꯔꯒꯨꯝ ꯇꯧꯔꯤꯅꯦ ꯃꯁꯛꯇꯣ ꯑꯌ ꯑꯉꯥꯡ ꯑꯣꯏꯔꯤꯀꯥꯟ ꯊꯦꯡꯅꯈꯤꯕꯒꯤ ꯂꯥꯛꯁꯟꯕ ꯉꯝꯗꯕꯗꯣ
ꯎꯝ
ꯑꯗꯣ ꯃꯥꯗꯤ ꯃꯥꯜꯂꯤ ꯍꯥꯏꯗꯤ ꯀꯣꯛꯆꯥꯎꯗꯣ ꯍꯧꯖꯤꯛꯐꯣꯛꯆꯥꯎ ꯍꯧꯔꯤꯕꯕ
ꯎ ꯑꯩꯅ ꯈ ꯑꯗꯨ ꯃꯇꯝꯗ ꯌꯥꯝ ꯄꯣꯡꯕꯗꯣ
ꯑꯗꯨ ꯍꯥꯏꯔ ꯆꯤꯊꯤ ꯃꯥꯅ ꯅꯪꯉꯣꯟꯗ ꯄꯤꯕꯤꯌꯣꯅ ꯆꯤꯊꯤꯁꯦ ꯃꯌꯥꯝ ꯃꯌꯥꯝ ꯏꯔꯒ ꯑꯩꯁꯦ ꯅꯉꯣꯟꯗ ꯄꯤꯕ ꯀꯥꯎꯕꯁꯨ ꯃꯌꯥꯝ ꯌꯥꯎꯈꯤꯕꯅꯦ ꯍꯥꯏꯕ
ꯐꯔꯕꯅꯦ ꯄꯤ ꯌꯥꯎꯗ꯭ꯔꯤꯗꯣ
ꯑꯗꯨꯅꯦ ꯄꯥꯝꯗꯕꯁꯦ ꯄꯥꯝꯗꯕ ꯖꯥꯠꯅꯤ
ꯑꯗꯨꯅꯦ ꯑꯩꯒꯤ ꯁꯥꯟꯅꯣ ꯈꯨꯠꯆꯨꯗꯨꯒ
ꯑꯁ ꯃꯥꯅ ꯅꯪ ꯌꯥꯝ ꯄꯥꯝꯖꯕꯗꯣ
ꯀꯣꯛꯐꯥꯗꯨꯅ ꯃꯔꯣꯜꯃ ꯀꯞꯀꯟꯕꯅꯦ
ꯑꯆꯥꯄꯣꯠꯁꯦ ꯃꯌꯥꯝ ꯂꯩꯑꯒ
ꯃꯥꯅ ꯈꯔ ꯀꯞꯀꯟꯕꯅꯦ ꯑꯩꯅ ꯑꯩꯅ ꯑꯗꯨꯁꯨ ꯊꯤ ꯊꯤ ꯀꯞꯞꯝ ꯃꯤꯌꯦ ꯍꯤꯔꯝꯁꯤꯗ ꯐꯔꯕꯅꯤ
ꯑꯆꯥꯄꯣꯠꯁꯤ ꯐꯖꯅ ꯂꯩꯔꯦ ꯄꯤꯔꯛꯄꯅꯦ
ꯀꯨꯏꯔꯦꯗ ꯑꯗꯨ ꯃꯇꯝꯗꯣ ꯁꯥꯎꯅꯤꯡꯕ ꯋꯥꯅꯦ ꯍꯧꯖꯤꯛꯇꯤ ꯈꯜꯂꯔꯣ ꯌꯥꯝ ꯅꯣꯛꯅꯤꯡꯉꯦ ꯍꯥꯏꯕ ꯑꯩ ꯇꯧꯔꯤ ꯃꯌꯥꯝꯗꯣ
ꯃꯇꯝꯗꯨꯗ ꯑꯉꯥꯡ ꯑꯣꯏꯗꯣꯏꯅꯦ ꯍꯧꯖꯤꯛ ꯂꯩꯁꯥꯕꯤ ꯐꯔꯕ
ꯑꯗꯨꯝ ꯑꯗꯨ ꯃꯇꯝꯗꯗꯤ ꯑꯁ ꯅꯠꯇꯦ ꯍꯥꯏꯕ ꯀꯔꯤꯅꯣ ꯁꯪꯁꯥꯔ ꯑꯝꯗꯅꯦꯕ
ꯌꯥꯝ ꯆꯨꯟꯃꯤꯅ ꯆꯠꯆꯔꯤꯅꯦ ꯍꯥꯏꯕ
ꯑꯗꯨꯅꯦ ꯅꯨꯄꯥꯒꯁꯦ ꯍꯥꯏꯔꯛꯄꯗ ꯍꯟꯅ ꯌꯦꯡꯗꯕꯤ ꯍꯥ ꯅꯪꯗꯣꯏꯁꯦ
ꯑꯗꯨꯅꯦ ꯍꯥꯏꯁꯦ
ꯑꯐꯥꯎꯕꯤꯅꯤ ꯅꯪ ꯁꯥꯔꯤꯁꯦ ꯍꯥ
ꯃꯁꯛꯇꯣ ꯀꯩꯁꯨ ꯊꯤꯕꯗꯤ ꯑꯣꯏꯗꯅꯤꯗ
ꯈꯔ ꯈꯔ ꯅꯣꯏꯇꯛ ꯅꯣꯏꯇꯛ ꯕꯪ ꯕꯪꯅꯦꯛ ꯂꯥꯎꯗꯅ
ꯑꯁ ꯃꯕꯨꯛꯇꯨꯗꯤ ꯀꯪꯃꯅꯦ
ꯍꯧꯖꯤꯛꯁꯨ ꯑꯗꯨꯝ ꯀꯪꯉꯤꯖꯥꯠꯂꯣ ꯃꯥꯏꯗꯨꯕ
ꯊꯥꯏꯅ ꯑꯉꯥꯡ ꯑꯣꯏꯔꯤꯀꯥꯟꯗ ꯃꯥꯏꯔꯦꯟ ꯃꯥꯏꯔꯦꯟ ꯄꯨꯛ ꯀꯪꯕ ꯐꯝꯗꯨꯅ ꯂꯩꯕ ꯄꯨꯀꯪꯕ ꯇꯧꯕꯅꯦ ꯅꯣꯛꯅꯤꯉꯤꯗ ꯑꯁ ꯑꯉꯥꯡ ꯑꯣꯏꯔꯤꯀꯥꯟꯒꯤ ꯄꯨꯟꯁꯤꯗ ꯅꯨꯡꯁꯤꯗ꯭ꯔꯥ
ꯅꯨꯡ ꯁꯤ ꯌꯥꯕ ꯑꯗꯨ ꯃꯇꯝꯗ ꯑꯩꯈꯣꯏꯅ ꯋꯥꯏꯒꯦ ꯈꯜꯂꯝꯃꯤꯗꯣ
ꯗꯨ ꯃꯇꯝꯒꯤ ꯈꯨꯅꯨꯡꯉꯥꯏꯗꯣ ꯂꯥꯏꯔꯤꯛ ꯂꯥꯏꯔꯤꯛ ꯐꯥꯕ ꯐꯗꯕꯒꯤ ꯄꯥꯠꯄꯗꯨ ꯈꯛꯇꯅꯦ ꯍꯥꯏꯕ ꯂꯩꯔꯝꯃꯤꯁꯦ
ꯆꯥꯎꯔ ꯆꯥꯎꯔꯒ ꯄꯩꯁꯥꯒꯤꯁꯨ ꯃꯊꯥ ꯁꯥꯏꯗꯣ
ꯃꯃꯥ ꯕꯕꯥꯒꯤ
ꯍꯣꯏꯅꯦ ꯑꯗꯨꯅꯦ ꯃꯇꯝꯗꯨꯗ ꯈꯣꯏꯅ ꯈꯜꯂꯝꯕ ꯋꯥꯈꯜ ꯃꯌꯥꯝꯗꯣ ꯍꯧꯖꯤꯛꯁꯦ ꯆꯥꯎꯔꯀꯥꯟꯗ ꯊꯝꯕ ꯋꯥꯈꯜꯁꯤꯡꯁ ꯑꯃꯠꯇ ꯃꯥꯟꯅꯗꯦ
ꯃꯥꯟꯅꯗꯦ ꯃꯥꯟꯅꯗꯦ ꯑꯗꯨ ꯃꯇꯝꯗ ꯑꯩꯈꯣꯏꯅ ꯋꯥꯏ ꯍꯥꯏꯗꯣ ꯀꯩꯁꯨ ꯅꯠꯂꯝꯗ꯭ꯔꯦ
ꯑꯉꯥꯡ ꯑꯣꯏꯔꯤꯀꯥꯟꯗꯗꯤ ꯈꯜꯂꯝꯕ ꯃꯌꯥꯝꯗꯣ
ꯅꯨꯡꯗꯤ ꯅꯨꯉꯥꯏꯕꯅꯦꯍꯦ ꯋꯥꯈꯜ ꯁꯥꯒꯠ ꯁꯥꯒꯠꯇꯅ
ꯑꯩꯈꯣꯏꯅ ꯈꯜꯂꯝꯃꯤꯁꯦ ꯎꯆꯦꯛ ꯄꯥꯏꯔꯤꯁꯦ ꯀꯃꯥꯏ ꯄꯥꯏꯔꯤ ꯖꯥꯠꯅꯣ ꯒꯥꯅ ꯑꯉꯥꯡ ꯈꯪꯗꯝꯅꯤꯅꯀꯣ
ꯑꯩꯈꯣꯏꯖꯨ ꯄꯥꯏꯅꯤꯡꯉꯝ ꯃꯤꯗꯨꯗꯤ
ꯀꯩꯅꯣ ꯑꯩꯈꯣꯏꯅ ꯏꯁ꯭ꯀꯨꯜꯒꯤ ꯑ ꯍꯥꯞꯊꯥꯕ ꯀꯥꯟꯗ ꯑꯩꯈꯣꯏꯒꯤ ꯑꯥ ꯀꯩꯅꯣꯙꯣ ꯂꯝꯄꯥꯛ ꯃꯌꯥꯒꯤ ꯎ ꯑꯃ ꯍꯧꯕꯗꯣ ꯑꯗ ꯎꯆꯦꯛ ꯃꯀꯣꯟ ꯑꯃ ꯁꯥꯔꯝꯕꯗꯣ ꯊꯥꯏꯅ ꯅꯤꯡꯁꯤꯡꯕ꯭ꯔꯥ
ꯑ ꯍꯣꯏ ꯄꯨꯈ꯭ꯔꯤ ꯄꯨꯈ꯭ꯔꯤ ꯃꯄꯥꯟꯗ ꯍꯧꯕ ꯎꯗꯨ ꯅꯠꯇ꯭ꯔꯣ
ꯍꯣꯏ ꯎꯆꯦꯛ ꯃꯔꯨꯝꯒ ꯌꯥꯎꯔꯝꯕꯗꯣ ꯑꯩꯈꯣꯏꯅ ꯌꯦꯡꯖꯤ ꯌꯦꯡꯖꯤ ꯍꯥꯏꯔꯒ ꯑꯩꯅꯒ ꯎꯗ ꯀꯥꯔꯒ ꯍꯧꯖꯤꯛꯀꯤ ꯎꯆꯦꯛ ꯃꯀꯣꯟꯗꯣ ꯂꯧꯊꯔꯛꯄꯗꯣ
ꯑꯗꯩꯗꯤ ꯑꯈꯣꯏ ꯑꯈꯣꯏ ꯑꯃ ꯃꯅꯤꯄꯨꯔꯤ ꯇꯥꯛꯄ ꯑꯣꯖꯥꯗꯨꯅ ꯂꯥꯛꯑꯒ ꯑ ꯀꯔꯤꯕ ꯀꯔꯤꯅꯣ ꯑꯣꯁ ꯂꯦꯁꯟ ꯃꯃꯤꯡꯗꯣ ꯀꯥꯎꯊꯣꯛꯈ꯭ꯔꯦꯅꯦꯍꯦ ꯎꯆꯦꯛꯀꯤ ꯑꯃ ꯇꯝꯕꯗꯣꯍꯦ
ꯎꯆꯦꯛꯀꯤ ꯋꯥꯔꯤꯅ ꯂꯩꯕꯗꯨꯔꯣ
ꯑꯗꯨꯒ ꯂꯤꯔꯛꯄꯗꯣ ꯐꯠꯇꯦꯅ
ꯍꯣꯏꯅꯦ ꯏꯁ ꯑꯗꯨꯝ ꯀꯥꯟꯗ ꯌꯥꯝ ꯅꯣꯛꯅꯤꯡꯉꯤꯅ
ꯀꯥꯏꯒꯨꯝꯗ ꯅꯪꯗ ꯃꯇꯝꯗꯨ ꯐꯖꯅꯗꯤ ꯉꯥꯎꯕꯅꯤ ꯍꯦ
ꯑꯁ ꯑꯈꯣꯏꯅ ꯎꯆꯦꯛ ꯃꯔꯨꯝꯗ ꯀꯔꯤ ꯌꯥꯎꯖꯥꯠꯅꯣ ꯌꯦꯡꯅꯤꯡꯕꯗꯣ ꯑꯗꯨꯅ ꯃꯅꯤꯄꯨꯔꯤ ꯑꯣꯖꯥꯗꯨꯅ ꯎꯆꯦꯛ ꯃꯀꯣꯟꯗꯣ ꯄꯨꯈꯠꯈꯤꯕꯗꯨ ꯑꯗꯨꯒ ꯑꯩꯈꯣꯏꯗ ꯆꯪꯉꯣ ꯆꯪꯉꯣ ꯆꯪꯉꯣ ꯇꯧꯕꯗꯣ
ꯑꯗꯒꯤꯗꯤ ꯅꯣꯡꯃ ꯄꯨꯈ꯭ꯔꯤ ꯄꯨꯈ꯭ꯔꯤꯗꯨꯗ ꯍꯧꯕ ꯊꯔꯣ ꯑꯗꯨ ꯍꯦꯛꯇꯣꯏꯅꯤꯅ ꯂꯥꯝꯕꯗꯣ ꯄꯨꯈ꯭ꯔꯤꯗ ꯇꯥꯕꯗꯣ
ꯅꯪ ꯄꯨꯡꯆꯣꯠ ꯆꯣꯠꯄꯗꯣ
ꯑꯩ ꯁꯤꯔꯦꯗ ꯍꯜꯂꯑꯒ ꯑꯩꯈꯣꯏ ꯃꯥꯟ ꯄꯖꯅ ꯐꯨ
ꯅꯪꯏ ꯅꯣꯡꯉꯥꯜꯂꯒ ꯁ꯭ꯀꯨꯜ ꯂꯥꯛꯇꯕꯗꯣ
ꯂꯝ ꯍꯦꯜꯂꯦꯅ
ꯁ꯭ꯀꯨꯜꯗꯨꯁꯨ ꯑꯌꯨꯛ ꯑꯣꯏꯕꯅꯤꯅ ꯐꯤ ꯀꯪꯉꯝꯃꯔꯣꯏ ꯅꯪꯗꯣ
ꯍꯣꯏ ꯑꯗꯣ ꯃꯇꯝꯗꯨꯗ ꯄꯨꯕꯗ ꯅꯨꯡꯉꯥꯏꯇꯦ ꯑꯗꯨ ꯈꯜꯂꯨꯔꯗꯤ ꯁꯨꯝ ꯃꯃꯥ ꯍꯣꯏꯟ ꯇꯧꯏꯗꯨꯁꯨ ꯊꯔꯣ ꯀꯩꯀꯥ ꯍꯧꯕ ꯍꯥꯏ ꯃꯐꯝ ꯍꯥꯏꯁꯤꯗꯤ ꯑꯗꯨꯝ ꯍꯥꯏꯅꯩꯗꯅ ꯑꯗꯨꯒꯤ ꯐꯠꯇꯦꯅ ꯐꯨꯕꯤꯔꯤꯕ ꯑꯗꯨ ꯃꯣꯏꯗꯨ ꯋꯥꯍꯩꯗꯨꯗꯤ ꯍꯥꯏꯗꯕꯅꯤꯅ ꯃꯤꯅ ꯏꯁꯤꯡꯗꯣ ꯇꯥꯏꯔꯤ ꯊꯋꯥꯏ ꯅꯨꯡꯉꯥꯏ ꯗꯟ ꯂꯥꯛꯑꯀꯥꯟꯗ ꯐꯨꯔꯛꯄꯅꯤꯅ ꯑꯩꯗꯤ ꯄꯨꯛꯅꯤꯡ ꯅꯨꯡꯁꯤꯗꯅꯅꯦ ꯑꯁ
ꯑꯗꯨꯒ ꯑꯩꯈꯣꯏ ꯁ꯭ꯀꯨꯜꯒꯤ ꯄꯨꯡ ꯇꯣꯟ ꯄꯥꯝꯕꯤꯗꯣ ꯅꯨꯡꯁꯤꯗ꯭ꯔꯥ
ꯍꯣꯏ
ꯑꯩꯈꯣꯏ ꯁ꯭ꯀꯨꯜꯒꯤ ꯍꯦꯛ ꯆꯪꯐꯝꯗ ꯍꯧꯕꯗꯣ ꯑꯁ ꯑꯗꯨꯅ ꯍꯥꯎꯕ ꯈꯨꯍꯥꯎꯗꯣ
ꯍꯣꯏ ꯑꯁ
ꯑꯦ ꯑꯗꯨ ꯅꯪꯒꯤꯅꯦ ꯀꯥꯒ꯭ꯔꯤꯗꯣ ꯅꯪꯅ ꯏꯄꯤꯛ ꯄꯤꯛꯈꯩ ꯑꯩ ꯀꯥꯒꯦ ꯑꯩ ꯀꯥꯒꯦ ꯍꯥꯏꯔ ꯀꯥꯔꯒ ꯑꯩꯅ ꯃꯈꯥ ꯂꯩꯍꯧꯔꯒ ꯑꯩ ꯂꯪꯗꯔꯛꯀꯦ ꯀꯣ ꯇꯧꯔꯒ
ꯎ ꯀꯥꯕꯒꯤ ꯎ ꯀꯥꯕꯒꯤ ꯑꯥ ꯑꯣꯖꯥ ꯒꯨꯔꯨ ꯍꯥꯏꯒꯗ꯭ꯔꯣ
ꯗꯤ ꯅꯪ ꯑꯣꯏꯔꯕꯅꯤꯅ ꯁꯥꯇ꯭ꯔ ꯑꯩꯁꯨ ꯈꯔ ꯈꯔ ꯄꯨꯡꯗꯣꯟ ꯐꯥꯎꯗꯤ ꯀꯥꯕ ꯐꯪꯍꯧꯏ
ꯋꯥꯔꯤꯁꯦ ꯌꯥꯝ ꯅꯨꯡꯉꯥꯏꯕ ꯋꯥꯅꯤꯗ
ꯃꯁꯦꯡꯕ ꯅꯨꯡꯁꯤꯌꯦ ꯃꯇꯝꯗꯣ
ꯌꯥꯝ ꯊꯤ ꯅꯨꯡꯁꯤꯉꯨ ꯑꯈꯣꯏꯅꯒ ꯆꯥꯎꯔꯀꯥꯟꯁꯤꯗ ꯊꯥꯏꯅꯒꯤ ꯋꯥꯔꯤ ꯁꯥꯟꯅꯔꯒ ꯅꯣꯛꯄꯁꯦ ꯍꯔꯥꯎꯗ꯭ꯔꯣ
ꯅꯨꯡꯁꯤ ꯌꯥꯝ
ꯑꯣꯖꯥ ꯅꯨꯡꯁꯤꯕ ꯃꯌꯥꯝꯗꯣ ꯑꯁ ꯐꯖꯅ ꯂꯨꯅ ꯇꯧꯔꯛꯄꯅꯦ
ꯎꯝ ꯂꯥꯡꯕꯒꯤꯁꯨ ꯆꯩꯕ ꯑꯗꯩꯗꯤ ꯅꯨꯡꯖꯨ ꯅꯨꯡꯁꯤꯕ ꯑꯁ ꯈꯪꯗꯦꯗ
ꯑꯗꯨ ꯅꯣꯡꯃ ꯊꯦꯡꯅꯁꯦ
ꯍꯣ ꯍꯣꯏ ꯊꯦꯡꯅꯁꯤ
ꯉꯁꯤꯒꯤꯗꯤ ꯑꯩ ꯊꯝꯃꯒꯦꯀꯣ ꯏꯃꯥꯟꯅꯕꯤ
ꯍꯣ ꯍꯣꯏ
ꯐꯖ ꯐꯖ ꯂꯩꯌꯨꯀꯣ
ꯑꯥꯎ
ꯎꯝ ꯎꯝ ꯊꯝꯃꯦ ꯊꯝꯃꯦ
ꯍꯣꯏ ꯍꯣꯏ ꯍꯣꯏ